ꯍꯜꯂꯣ
ꯍꯜꯂꯣ
ꯑꯣ ꯇꯥꯕ꯭ꯔꯣ ꯁꯤꯇ
ꯑ ꯇꯥꯏꯌꯦ ꯍꯣꯏ
ꯑꯣꯐ
ꯑꯩꯒꯤꯗꯤꯗ ꯑꯩꯒꯤ ꯈꯣꯟꯗꯤ ꯐꯖꯅ ꯇꯥꯗꯕ꯭ꯔꯣ
ꯑꯣ ꯈꯤꯇꯪꯃꯗꯤ ꯄꯤꯛꯑꯦ ꯑꯗꯨ ꯑꯗꯨꯝ ꯌꯥꯏꯗ
ꯀꯃ
ꯑꯗꯨꯝ ꯇꯥꯕ ꯌꯥꯏ ꯌꯥꯏꯗ ꯌꯥꯏꯗ ꯀꯩ ꯀꯩ ꯍꯣꯠꯅꯕꯤꯔꯤꯒꯦ ꯆꯔꯗꯤ
ꯑꯩꯁꯦ ꯍꯟꯗꯛꯁꯦ ꯑꯩ ꯕꯤ ꯑꯦꯗ ꯇꯧꯋꯦꯕꯀꯣ ꯑꯗꯨꯒꯤ ꯑꯩꯁꯦ ꯍꯧꯖꯤꯛ ꯑꯦꯛꯖꯥꯝ ꯁꯦꯀꯦꯟ ꯁꯦꯃꯤꯁꯇꯔ ꯊꯥꯔꯦꯅꯦ ꯑꯗꯣ ꯅꯨꯃꯤꯠ ꯍꯟꯗꯛ ꯑꯦ ꯉꯁꯤꯁꯦ ꯕ꯭ꯔꯦꯛ ꯂꯩꯕ ꯍꯥꯏꯇꯥꯔꯦ ꯕ꯭ꯔꯦꯛ ꯂꯩꯕꯅꯤꯅ ꯃꯊꯪ ꯍꯞꯇꯥ ꯑꯃꯨꯛ ꯊꯥꯅꯤꯡꯉꯥꯏ ꯍꯥꯏꯅ
ꯀꯩꯅꯣꯗꯤ ꯀꯥꯏꯗ ꯇꯧꯕꯤꯒꯦ ꯄꯦꯠꯇꯦ
ꯑꯩꯁꯦ ꯅꯝꯕꯣꯜ ꯔꯣꯝꯗ ꯇꯧꯋꯦ
ꯅꯝꯕꯣꯜ ꯔꯣꯝ ꯕꯤꯁꯅꯨꯄꯨꯔꯗ ꯅꯠꯇ꯭ꯔꯣ ꯄ꯭ꯔꯥꯏꯕꯦꯠꯀꯤꯗ ꯂꯩꯕꯗꯣ
ꯑꯩꯒꯤꯗꯤ ꯄ꯭ꯔꯥꯏꯚꯦꯠꯃꯛꯇꯤ ꯅꯠꯇꯦ ꯑꯩꯒꯤꯅ ꯁꯔꯀꯥꯔꯒꯤ ꯑꯣꯏꯕꯀꯣ
ꯑꯣ ꯑꯣ ꯅꯝꯕꯣꯜꯗ ꯑꯣ ꯑꯣ ꯑ ꯈꯪꯗꯦꯅꯦ ꯍꯥꯏꯗꯤ ꯕꯤꯁꯅꯨꯄꯨꯔꯗꯕꯨꯗꯤ ꯑꯃ ꯄ꯭ꯔꯥꯏꯚꯦꯠꯀꯤ ꯂꯩꯕ ꯇꯧꯅꯦ
ꯑꯗꯨꯒꯤ ꯑꯗꯨꯒꯤꯕꯨꯗꯤ ꯃꯌꯥꯝ ꯈꯪꯅꯕꯅꯦꯕ ꯑꯗ ꯑꯩꯈꯣꯏꯒꯤꯁꯦ ꯁꯔꯀꯥꯔꯒꯤꯅꯦ ꯍꯥꯏꯔꯁꯨ ꯀꯃꯥꯏ ꯍꯥꯏꯗꯣꯏꯅꯣ ꯈꯪꯗꯦ ꯈꯔ ꯍꯥꯏꯊꯕꯩꯔꯥ ꯈꯪꯗꯦ ꯑꯗꯨꯃꯛꯇꯤ ꯅꯠꯇꯦ ꯄꯨꯔꯥ ꯁꯔꯀꯥꯔꯒꯤꯅꯦꯕꯀꯣ ꯎ ꯍꯟꯗꯛ ꯑꯅꯧꯕ ꯑꯃ ꯊꯣꯛꯄ ꯖꯦꯠ ꯒꯥꯔꯗꯦꯟ ꯍꯥꯏꯕꯗꯣ ꯈ ꯇꯥꯕꯤꯕ꯭ꯔꯥ ꯖꯦꯠ ꯒꯥꯔꯗꯦꯟ ꯍꯥꯏꯅ ꯍꯟꯗꯛ ꯌꯨꯇ꯭ꯨꯕꯇ ꯀꯌꯥꯝ ꯍꯥꯏꯅꯕꯗꯣ
ꯈꯪꯗꯦ
ꯑꯣ ꯑꯗꯨꯒꯤ ꯃꯅꯥꯛꯇ ꯑꯣꯏꯗꯣꯏꯕ ꯑꯗꯨꯒꯤ ꯃꯅꯥꯛꯇ ꯑꯣꯏꯗꯣꯏꯕ
ꯑꯩꯅ ꯌꯦꯡꯁꯤꯟꯂꯨꯗꯕꯩ ꯑꯣꯏꯔꯝꯃꯅꯤ
ꯎꯝ ꯑꯗꯨꯝ ꯃꯍꯧꯁꯥꯅꯦ ꯑꯗꯨꯝ ꯃꯤ ꯃꯌꯥꯝꯅ ꯑꯗꯨꯝ ꯍꯪꯉꯦꯕ ꯀꯥꯏꯗ ꯑꯣꯏꯗꯣꯏꯅꯣ ꯍꯥꯏꯔꯗꯤ ꯑꯗꯨꯝ ꯍꯥꯏꯔꯗꯤ ꯑꯃꯨꯛ ꯈꯪꯗꯕ ꯃꯣꯏꯁꯦ ꯑꯗꯨ ꯈꯔ ꯍꯥꯏꯊꯕꯩꯔꯗꯤ ꯈꯪꯗ꯭ꯔꯦ
ꯅꯥꯎꯔꯝꯈꯤꯔꯣꯏ ꯀꯨꯏꯔꯝꯈꯤꯔꯣꯏꯌꯦ ꯅꯣꯏ ꯀꯩꯅꯣꯗꯣ ꯂꯩ ꯕꯦꯠ ꯇꯧꯐꯝꯗꯣ
ꯍꯥꯏꯕꯗꯤ ꯑꯁꯦꯡꯕꯗꯤ ꯑꯁꯤ ꯄ꯭ꯔꯥꯏꯚꯦꯠ ꯑꯣꯏꯅ ꯑꯣꯏꯔꯝꯕꯅꯦꯕꯀꯣ ꯑꯗꯣ ꯁꯔꯀꯥꯔ ꯑꯣꯟꯊꯣꯛꯄꯗꯣ ꯆꯍꯤ ꯃꯣꯏꯅ ꯍꯥꯏꯗꯨꯕꯨ ꯇꯔꯨꯛ ꯇꯔꯦꯠ ꯍꯥꯏꯕ ꯑꯗꯨꯝꯕꯅꯤ ꯍꯥꯏ ꯑꯗꯨ ꯑꯣꯏꯔꯝꯕ
ꯇꯔꯨꯛ ꯇꯔꯔꯦ ꯑꯣꯀꯦ ꯈꯪꯉꯦ ꯍꯥꯏꯗꯤ ꯑꯩꯈꯣꯏꯅ ꯑꯃꯨꯛ ꯕꯦꯠ ꯂꯥꯏꯟꯗ ꯆꯪꯉꯨꯗꯕꯩꯔꯥ ꯑꯗꯨꯝꯕ ꯁ꯭ꯀꯨꯜꯗꯣ ꯈꯪꯗꯕ ꯈꯪꯉꯤꯁꯦ ꯄ꯭ꯔꯥꯏꯚꯦꯠꯇ ꯑꯥꯔ ꯀꯦ ꯁꯅꯥꯇꯣꯝꯕꯤꯒ ꯀꯩꯅꯣꯇꯪ ꯈꯪꯉꯦ ꯇꯤ ꯑꯦꯝꯒ ꯑꯗꯩ ꯕꯤꯁꯅꯨꯄꯨꯔꯒꯤꯗꯨ ꯍꯥꯏꯗꯤ ꯇꯧ ꯇꯧꯔꯨꯗ꯭ꯔꯕꯅꯤꯅ ꯀꯩꯀꯩ ꯂꯩꯒ ꯈꯣꯠꯂꯝꯒꯤꯗꯣ ꯑꯩꯈꯣꯏꯅ ꯈꯪꯉꯨꯗꯕꯩ ꯑꯣꯏꯔꯝꯕꯁꯨ ꯌꯥꯏꯑꯦꯕ
ꯑꯩꯈꯣꯏꯁꯨ ꯈꯪꯗꯦ ꯃꯤ ꯃꯤ ꯑꯌꯥꯝꯕ ꯑꯗꯨꯝ ꯈꯪꯅꯗꯕꯅꯦ ꯍꯥꯏꯔꯁꯨꯅꯦ ꯑꯗꯨꯝ ꯀꯥꯏ ꯋꯥꯏꯗ ꯑꯣꯏꯗꯣꯏꯅꯣ ꯍꯥꯏꯔꯒ ꯑꯗꯨꯝ ꯁꯥꯟꯅꯣꯏ ꯍꯥꯏꯅ ꯀꯣꯂꯦꯖꯇꯗꯤ ꯇꯥꯕꯤꯔꯕ꯭ꯔꯁꯨ ꯑꯥ ꯑꯗꯨꯒꯤ ꯃꯅꯥꯛꯃꯛꯇ ꯑꯣꯏꯗꯣꯏꯅꯦ
ꯑꯣ ꯑꯣ ꯑꯣ
ꯃꯣꯏꯁꯦ ꯑꯗꯨꯝ ꯐꯪꯖꯤꯟꯅꯔ ꯂꯩꯔꯦ
ꯅꯝꯕꯣꯜ ꯁꯥꯟꯅꯣꯏꯗꯤ ꯈꯪꯉꯦ ꯑꯩꯈꯣꯏ ꯑꯣꯖꯥ ꯑꯃꯗꯨꯗ ꯃꯅꯤꯄꯨꯔꯒꯤ ꯃꯅꯤꯄꯨꯔꯤ ꯇꯥꯛꯄꯩ ꯃꯩꯇꯩ ꯃꯌꯦꯛ ꯇꯥꯛꯄꯒꯤ ꯂꯦꯛꯆꯔ ꯑꯣꯏꯕꯅꯦ
ꯑꯣ ꯑꯗꯨ ꯃꯅꯥꯛꯇ ꯂꯩꯔꯦ ꯑꯗꯨꯒꯤꯗꯣ
ꯑꯌꯨꯛꯇꯤ ꯀꯩ ꯃꯊꯦꯜ ꯇꯧꯕꯤꯔꯒꯦ
ꯑꯌꯨꯛꯁꯦ ꯑꯈꯥꯕ ꯀꯥꯡꯍꯧ ꯑꯃ ꯇꯧꯋꯦ ꯑꯗꯨꯒ ꯆꯝꯐꯨꯠ ꯑꯃꯒ ꯁꯣꯝꯗꯤ
ꯑꯩꯗꯤ ꯀꯩꯅꯣ ꯇꯧꯔꯦ ꯆꯥꯛ ꯊꯣꯡ ꯇꯜꯂꯦꯅ ꯀꯩꯅꯣ ꯆꯥꯔꯦ ꯇꯟ ꯑꯣꯏꯅ ꯆꯥꯔꯦ
ꯑꯣ ꯍꯥꯏꯗꯤ ꯁꯣꯝꯁꯦ ꯑꯗꯨꯝ ꯏꯊꯟꯇ ꯂꯩꯕꯤꯕ꯭ꯔꯣ ꯅꯠꯇ꯭ꯔꯒ ꯀꯃꯥꯏꯅ
ꯑ ꯏꯊꯥꯟ ꯂꯩꯌꯦ ꯑꯩ ꯁꯤꯗ ꯑꯦꯛꯖꯥꯝ ꯊꯥꯕꯩ ꯂꯩꯕ
ꯑꯣ ꯍꯥꯏꯕꯗꯤ ꯃꯄꯥꯟ ꯂꯝꯗ ꯑꯣꯏ
ꯅꯠꯇꯦ ꯅꯠꯇꯦ ꯁꯤ ꯀꯩꯅꯣꯗꯅꯤ ꯀ꯭ꯋꯥꯏꯊꯦꯜꯗꯅꯤ
ꯑꯣ ꯑꯣ
ꯁꯤꯁꯇꯔꯗꯤ ꯀꯩꯅꯣꯗꯔꯣ ꯑꯗꯨꯝ ꯅꯝꯕꯣꯜꯗꯥꯏꯔꯣ
ꯅꯠꯇꯦ ꯑꯩꯗꯤ ꯑꯩꯒꯤꯁꯦ ꯑꯁꯝꯕꯤꯗ ꯍꯥꯏꯔꯗꯤ ꯑꯦꯁꯦꯝꯕ꯭ꯂꯤ ꯍꯥꯎꯁꯇꯣ
ꯃꯥꯟꯇ꯭ꯔꯤ ꯄꯨꯈ꯭ꯔꯤ
ꯅꯠꯇꯦꯌꯦ ꯑꯦꯁꯦꯝꯕ꯭ꯂꯤ ꯍꯥꯎꯁ ꯑꯩꯈꯣꯏꯒꯤ ꯑꯃ ꯄꯥꯔꯂꯤꯌꯥꯃꯦꯟꯗꯣ ꯑꯩꯈꯣꯏꯒꯤ ꯃꯅꯤꯄꯨꯔꯒꯤ ꯄꯥꯔꯂꯤꯌꯥꯃꯦꯟ ꯍꯥꯏꯁꯤꯅ
ꯑꯦꯁꯦꯝꯕ꯭ꯂꯤ ꯊꯥꯡꯃꯩꯕꯜꯂꯣ
ꯑꯥꯎ ꯑꯥ ꯑꯥ ꯑꯥ ꯑꯗꯨ ꯑꯗꯨꯗ
ꯑꯣ ꯑꯗꯨꯁꯨ ꯌꯥꯝ ꯂꯥꯞꯅ ꯆꯠꯂꯦꯍꯦ
ꯎꯄꯥꯏ ꯂꯩꯇꯕꯩꯅꯦ ꯎꯄꯥꯏ ꯂꯩꯔꯒ ꯍꯥꯏꯕꯗꯤ ꯑꯅꯛ ꯑꯅꯛꯄꯗꯗꯤ ꯃꯤ ꯑꯍꯩꯕ ꯉꯥꯛꯇ ꯂꯧꯋꯤꯗꯣ ꯍꯣꯏꯗꯤ ꯍꯩꯇꯕꯅꯤ ꯅ ꯃꯈꯥ ꯀꯨꯝꯃꯦ
ꯀꯩꯅꯣꯒꯤ ꯑ ꯑꯥꯔ ꯀꯦ ꯁꯅꯥꯇꯣꯝꯕꯤꯁꯤꯁꯨ ꯄꯩꯁꯥ ꯇꯧꯔꯒ ꯌꯥꯕꯅꯤꯅ ꯈꯔꯗꯤ ꯑꯗꯨꯝ
ꯑꯩ ꯑꯁ ꯄꯤꯁꯥꯁꯨ ꯂꯩꯇꯦꯗ ꯑꯩꯈꯣꯏꯗꯤ ꯁꯦꯡꯅ ꯍꯥꯏꯔꯗꯤ ꯑꯃ ꯑꯩꯈꯣꯏꯒꯤ ꯑꯅꯛꯄ ꯑꯃ ꯎꯝ ꯑꯅꯛꯄ ꯗꯤ ꯑꯦꯝꯗꯕꯨꯗꯤ ꯇꯧꯋꯦꯕꯀꯣ ꯑꯗꯣ ꯃꯣꯏꯗꯤ ꯑꯌꯥꯝꯕ ꯁꯞꯖꯦꯛ ꯇꯣꯄꯔꯒꯨꯝꯕ ꯂꯧꯋꯦꯕ ꯈꯔ ꯀꯃꯥꯏꯅ ꯍꯥꯏꯗꯣꯏꯅꯣ ꯈꯔ ꯑꯍꯩꯕꯁꯤꯡꯗꯣ ꯄꯔꯁꯦꯟꯇꯦꯖ ꯌꯥꯝ ꯌꯥꯝ ꯋꯥꯡꯕꯁꯤꯡꯗ ꯂꯧꯋꯦ ꯑꯗ ꯑꯥꯔ ꯀꯦ ꯍꯥꯏꯔꯒꯅ ꯑꯃꯨꯛ ꯃꯣꯏ ꯄꯤꯁꯥꯗꯣ ꯆꯪꯕꯩ ꯋꯥꯁꯨ ꯅꯠꯇꯕ ꯄꯤꯁꯥꯗꯣ ꯆꯥꯎꯕ ꯍꯥꯏꯇꯥꯔꯦ
ꯆꯥꯎꯕꯅꯤ ꯆꯥꯎꯕꯅꯤ
ꯆꯍꯤ ꯑꯅꯤꯗꯪꯒꯤꯅꯤꯅ ꯑꯗꯨꯝ ꯇꯜꯂꯛꯄ ꯍꯥꯏꯁꯤꯔꯥ ꯑꯗꯨꯗꯒꯤ ꯑꯍꯣꯡꯕ ꯀꯥꯏ ꯂꯩꯒꯦꯅ ꯑꯗꯨꯝ ꯊꯤꯔꯕ
ꯕꯤ ꯑꯦꯗ ꯇꯧꯕꯁꯦ ꯑꯦꯝ ꯌꯨꯗ ꯇꯧꯍꯧꯕꯅꯗꯤ ꯌꯥꯝ ꯊꯤꯅ ꯅꯨꯡꯉꯥꯏꯕꯅꯤ
ꯑꯣꯏꯔꯝꯗꯧ ꯃꯥꯜꯂꯦ
ꯑꯦꯝ ꯌꯨꯗ ꯇꯧ ꯑꯩꯈꯣꯏ ꯃꯥꯟꯅꯕ ꯇꯧꯕ ꯂꯩꯌꯦꯕ ꯍꯥꯏꯗꯤ ꯗꯤ ꯑꯦꯝꯗꯩꯅ ꯑꯃꯨꯛ ꯑꯦꯝ ꯌꯨꯗꯅ ꯑꯃꯛ ꯍꯛ ꯅꯨꯡꯉꯥꯏꯖꯗꯅꯤ ꯇꯥꯔꯦ ꯕꯁ ꯆꯥꯎꯕ ꯍꯣꯁꯇꯦꯜ ꯐꯦꯁꯤꯂꯤꯇꯤ ꯉꯥꯛꯇꯤ ꯑꯦꯝ ꯌꯨ ꯅꯄ ꯍꯦꯜꯂꯛꯀꯅꯤꯗꯅ
ꯎꯝ
ꯑꯦꯝ ꯌꯨꯗ ꯇꯧꯕ ꯐꯪꯍꯧꯔꯗꯤ ꯀꯩꯅꯣꯗꯩ ꯇꯧꯔꯣ ꯇꯧꯕ꯭ꯔꯣ ꯑꯁ ꯀꯩꯅꯣꯅꯦ ꯀꯩꯅꯣ ꯑꯦꯛꯖꯥꯝ ꯑꯃ ꯊꯥꯕꯗꯣ ꯀꯔꯤ ꯈꯔ ꯑꯣꯟꯖꯔ ꯀ ꯀ꯭ꯋꯦꯠ ꯀ꯭ꯋꯦꯠ ꯀ꯭ꯋꯦꯠ ꯄꯦꯖꯤ ꯑꯗꯨ ꯑꯗꯨ ꯊꯥꯔ ꯆꯪꯕ꯭ꯔꯣ
ꯑꯥꯎ ꯃꯣꯏ ꯆꯪꯉꯦꯕꯀꯣ ꯑꯩꯁꯨ ꯑꯩꯅꯁꯨ ꯈꯪꯍꯧꯗꯕ ꯃꯣꯏ ꯀꯨꯋꯦꯠꯇ ꯂꯧꯅꯤ ꯍꯥꯏꯕꯁꯦ ꯑꯗꯨ ꯑꯣꯏꯕꯒꯤ ꯑꯗꯨꯒ ꯑꯗꯨ ꯆꯍꯤꯗꯨꯒꯤ ꯀꯨꯕꯦꯠꯇꯨꯁꯨ ꯊꯥꯍꯧꯗ꯭ꯔꯕ
ꯀꯋꯦꯠꯀꯤ ꯑꯩꯁꯨ ꯊꯥꯖꯤꯟꯕꯨꯗꯤ ꯊꯥꯖꯤꯜꯂꯦꯕ ꯁꯨꯝ ꯇ꯭ꯔꯥꯏ ꯇꯧꯁꯤꯔ ꯇꯧꯕꯅꯦꯕ ꯀꯣ ꯑꯩ ꯑꯦꯝ ꯌꯨꯒꯤ ꯏꯃꯥꯟꯅꯕ ꯃꯇꯝꯗꯨꯗ ꯃꯥꯅ ꯀꯣꯏꯠꯇꯨ ꯊꯥꯖꯤꯜꯂꯣ ꯑꯗꯨꯝ ꯂꯥꯛꯑꯣ ꯌꯥꯝ ꯅꯨꯡꯉꯥꯏꯕꯅꯦ ꯈꯣꯠꯄ ꯆꯄꯅꯦ ꯍꯥꯏꯗꯤ ꯃꯥꯛꯇꯨꯁꯨ ꯌꯥꯝ ꯀꯟꯅ ꯂꯨꯗꯕꯅꯦ ꯍꯥꯏꯗꯨꯗꯤ ꯑꯩꯗ ꯊꯥꯒꯦ ꯇꯧꯅ ꯐꯣꯝ ꯊꯥꯖꯤꯜꯂꯨꯔꯒ ꯇꯥꯕꯅ ꯀꯩꯅꯣ ꯇꯥꯔꯦ ꯒꯨꯍꯥꯇꯤ ꯇꯥꯔꯦ ꯑꯗꯨ ꯆꯠꯄꯗꯨꯁꯨ ꯑꯃꯨꯛ ꯆꯠꯊꯣꯛ ꯆꯠꯁꯤꯟꯗꯗ ꯑꯗꯨꯝ ꯂꯤꯁꯤꯡ ꯇꯔꯥꯒꯤ ꯍꯧꯖꯤꯛ ꯐ꯭ꯂꯥꯏꯠ ꯇꯤꯛꯀꯦꯠꯁꯨ ꯍꯥꯏꯗꯤ ꯑ ꯆꯠꯄ ꯍꯥꯏꯁꯦ ꯍꯦꯛ ꯆꯠꯂꯒ ꯍꯜꯂꯛꯄ ꯌꯥꯗꯦ ꯑꯗ ꯍꯦꯛ ꯆꯠꯂꯅꯤ ꯅꯣꯡ ꯅꯤ ꯑꯃꯨꯛ ꯂꯣꯏꯔ ꯑꯃꯨꯛ ꯂꯥꯛꯇꯣꯏꯅꯤꯗꯅ ꯍꯣꯇꯦꯜꯗ ꯂꯦꯞ ꯈꯣꯠꯄ ꯈꯣꯠꯄ ꯆꯠꯊꯣꯛ ꯆꯠꯁꯤꯟ ꯕꯔꯥ ꯄꯩꯁꯥ ꯌꯥꯝ ꯆꯥꯎꯔ ꯑꯗꯨꯝ ꯊꯥꯗꯦ
ꯃꯣꯏꯒꯤꯁꯦ ꯍꯥꯏꯗꯤ ꯑꯗꯨꯝ ꯑꯇꯣꯞꯄ ꯑꯇꯣꯞꯄ ꯂꯝꯗꯁꯨ ꯑꯗꯨꯝ ꯄꯤꯕ꯭ꯔꯣ ꯁꯦꯟꯇꯔꯁꯦ ꯍꯥꯏꯕꯗꯤ ꯑꯩꯈꯣꯏ ꯃꯅꯤꯄꯨꯔ ꯃꯅꯤꯄꯨꯔ ꯃꯆꯥꯒꯤꯗꯤ ꯃꯅꯤꯄꯨꯔꯗ ꯆꯟꯅꯕ ꯇꯧꯕꯤꯔꯗꯤ ꯐꯗꯣꯏꯕ
ꯑꯗꯨ ꯑꯩꯅ ꯊꯥꯖꯤꯟꯕꯗꯣ ꯀꯩꯅꯣ ꯇꯧꯕꯅꯦꯕ ꯈꯪꯕ꯭ꯔꯥ ꯐꯣꯝ ꯊꯥꯕ ꯅꯨꯃꯤꯠ ꯃꯔꯤꯅꯤ ꯁꯨꯕꯗ꯭ꯔ ꯀꯩꯅꯣ ꯊꯥꯖꯤꯟꯈꯤꯕꯅꯦꯕ ꯑꯩꯗꯣ ꯑꯗꯨꯗꯤ ꯀꯨꯏꯗꯗꯅ ꯂꯥꯁ ꯑꯋꯥꯔ ꯊꯥꯖꯤꯟꯕ ꯅꯠꯇꯦꯕ ꯑꯩ ꯑꯗꯨ ꯊꯥꯖꯤꯜꯂꯒ ꯒꯨꯍꯥꯇꯤ ꯇꯁꯤꯜꯂꯑꯦ ꯑ ꯁꯦꯟꯇꯔꯗꯨꯁꯨ ꯏꯝꯐꯥꯜꯗ ꯈꯟꯕꯅꯦꯕ ꯈ꯭ꯋꯥꯏ ꯇꯣꯞꯇ
ꯎꯝ
ꯑꯩ ꯇꯥꯔꯛꯀꯗ꯭ꯔꯥ ꯍꯔꯥꯎꯔꯨꯔꯒ ꯑꯗꯨꯒ ꯀꯩꯅꯣꯒꯤ ꯒꯨꯍꯥꯇꯤ ꯇꯥꯕꯁꯨ ꯑꯩ ꯈꯛꯇ ꯅꯠꯇꯦꯕꯀꯣ
ꯑꯣ
ꯏꯝꯐꯥꯜ ꯈꯜꯂꯒ ꯒꯨꯍꯥꯇꯤ ꯇꯥꯔꯛꯄ ꯃꯤ ꯃꯌꯥꯝ ꯇꯥꯔꯛꯑꯦꯕ ꯍꯥꯏꯗꯤ ꯈꯪꯗꯦ ꯐꯅꯌꯥꯝ ꯇꯥꯔꯛꯑꯦ ꯑꯗꯨꯒ ꯀꯩꯅꯣꯒ ꯁꯦꯝꯒ ꯇꯧꯔꯀꯥꯟꯗ ꯏꯁꯇꯨꯗꯦꯟ ꯌꯨꯅꯤꯌꯟ ꯀꯥꯡꯕꯨ ꯇꯧꯔꯀꯥꯟꯗ ꯁꯤꯗ ꯍꯣꯉꯛꯄ ꯌꯥꯕꯒꯤ ꯈꯣꯠꯄꯒꯤ ꯆꯦ ꯑꯃꯗ ꯊꯥꯖꯤꯟꯗꯅ ꯇꯧꯅꯈꯤꯕꯅꯦꯕꯀꯣ ꯑꯗꯨꯗ ꯃꯣꯏꯒꯤ ꯑꯦꯟ ꯇꯤ ꯑꯦꯗ ꯑꯩꯒꯤ ꯑꯦꯄ꯭ꯂꯤꯀꯦꯁꯟ ꯅꯝꯕꯔꯅꯦ ꯑꯩꯅ ꯊꯥꯖꯤꯟꯈꯤꯕꯗꯨꯅꯦ ꯑꯩ ꯁꯤꯗꯩ ꯑꯩꯒꯤ ꯁꯤꯒꯤ ꯃꯨꯔ ꯃꯅꯤꯄꯨꯔꯗꯅꯦ ꯈꯣꯠꯄꯒꯤꯅꯦ ꯆꯠꯊꯣꯛ ꯆꯠꯁꯤꯟꯒꯤ ꯄꯩꯁꯥꯗꯣ ꯐꯔꯛ ꯇꯥꯏ ꯈꯣꯠꯂꯤ ꯑꯗꯨꯒꯨꯝꯕ ꯑꯦꯄ꯭ꯂꯤꯀꯦꯁꯟ ꯑꯃ ꯁꯥꯡꯅ ꯏꯔꯦ ꯑꯗꯨꯒ ꯃꯣꯏ ꯃꯦꯜꯗ ꯊꯥꯕ ꯑꯣꯏꯅ ꯊꯥꯔꯦꯕꯀꯣ ꯑꯗꯨ ꯊꯥꯔꯒ ꯈꯔꯈꯩ ꯑꯃꯗꯤ ꯀꯩꯅꯣ ꯇꯧꯔꯛꯑꯦ ꯍꯥꯏꯕꯅꯦ ꯌꯥꯔꯛꯑꯦ ꯍꯥꯏꯕꯅꯦꯕ ꯃꯅꯤꯄꯨꯔꯗ ꯍꯣꯡꯉꯛꯄ ꯑꯗꯣ ꯑꯩꯗ ꯑꯗꯨꯝ ꯌꯥꯈꯤꯗ꯭ꯔꯦ
ꯃꯇꯝꯁꯨ ꯃꯥꯡꯉꯦ ꯄꯩꯁꯥꯁꯨ ꯃꯥꯡꯉꯦ ꯃꯤꯒꯤ ꯂꯝꯗ ꯆꯠꯄ ꯍꯥꯏꯕꯁꯦ ꯑꯗꯣ ꯑꯦꯛꯖꯥꯝꯗꯣ ꯌꯥꯝ ꯆꯥꯎꯕ ꯑꯣꯏꯔꯒꯗꯤ ꯑꯃꯁꯨꯁꯨ ꯐꯕ ꯑꯗꯨꯁꯨ ꯑꯗꯨꯝ ꯖꯁ ꯀ꯭ꯋꯥꯂꯤꯐꯥꯏꯌꯤꯡ ꯑꯦꯛꯖꯥꯝꯒꯨꯝꯕꯅꯤꯅ ꯎꯝ ꯑꯗꯨꯕꯨ ꯍꯥꯏꯕꯅꯤꯗ
ꯊꯕꯛꯀꯤ ꯑꯦꯛꯖꯥꯝ ꯑꯣꯏꯔꯒꯗꯤ ꯆꯠꯄ ꯌꯥꯕ ꯏꯟꯗ꯭ꯔꯥꯟꯁꯅꯤ
ꯑꯗꯣ ꯁꯣꯝꯁꯦ ꯍꯥꯟꯅ ꯑꯁꯤꯁꯦ ꯊꯥ ꯍꯟꯗꯛ ꯑꯍꯥꯟꯕ ꯑꯣꯏꯗꯣꯏꯔꯥ ꯑꯁꯤꯒꯤꯁꯦ
ꯑꯩ ꯊꯥꯗ꯭ꯔꯤ ꯍꯟꯗꯛ ꯊꯥꯒꯦ ꯇꯧꯅꯦ ꯍꯧꯗ꯭ꯔꯦ ꯆꯍꯤ ꯑꯃꯗ ꯑꯃꯨꯛꯈꯛꯇꯪ ꯅꯠꯇ꯭ꯔꯣ ꯃꯣꯏ ꯑꯦꯛꯖꯥꯝꯁꯦ
ꯑꯧ ꯑꯩꯅ ꯅꯣꯇꯤꯁ ꯎꯕꯗꯣ ꯐꯦꯕꯋꯥꯔꯤ ꯊꯥꯒꯨꯝꯕꯗ ꯑꯣꯏꯕ ꯃꯥꯜꯂꯦ ꯃꯣꯏ ꯑꯩꯅ ꯑꯃꯔꯛ ꯎꯕꯗꯣ
ꯐꯦꯕꯋꯥꯔꯤꯗ
ꯑꯧ ꯐꯦꯕꯋꯥꯔꯤꯗ ꯍꯥꯏꯗꯤ ꯑꯩꯈꯣꯏ ꯑꯩꯈꯣꯏꯒꯤꯗꯤ ꯖꯨꯟ ꯖꯨꯂꯥꯏꯗ ꯃꯤ ꯁꯦꯁꯟ ꯑꯅꯧꯕ ꯍꯧꯅꯩꯗꯅꯀꯣ
ꯑꯗꯨꯒꯤ ꯃꯃꯥꯡꯗ ꯑꯣꯏꯕꯒꯨꯝ ꯇꯧꯕꯅꯦꯕ ꯑꯗꯣ ꯑꯩꯁꯨ ꯃꯃꯨꯠ ꯇꯥꯅꯗꯤ ꯈꯪꯗꯦ ꯁꯤꯒꯤꯁꯦ
ꯅꯪ ꯀꯩꯅꯣ ꯆꯠꯄꯗꯤ ꯂꯥꯏꯟꯗ ꯑꯞ ꯗꯥꯎꯟ ꯑꯗꯨꯝ ꯆꯠꯂꯦ
ꯎꯝ ꯑꯞ ꯗꯥꯎꯟ ꯑꯗꯨꯝ ꯆꯠꯂꯦ ꯗꯥꯎ ꯌꯥꯔꯗꯤ ꯕꯁ ꯐꯝꯃ ꯐꯪꯉꯦ ꯅꯠꯇ꯭ꯔꯗꯤ ꯑꯗꯣ
ꯌꯥꯔꯤꯈꯩꯗꯤ ꯕꯁꯇ ꯇꯣꯡꯉꯣ ꯕꯁꯇ ꯇꯣꯡꯉꯨꯔ ꯄꯩꯁꯥ ꯄꯩꯁꯥ ꯌꯥꯝ ꯆꯪꯗꯕꯅꯦ
ꯑꯗꯣ ꯕꯁꯇ ꯇꯣꯡꯕ ꯍꯥꯏꯁꯦ ꯑꯩꯈꯣꯏꯗꯤ ꯑꯥꯏ ꯗꯤꯗꯣ ꯍꯥꯞꯄꯅꯤꯅ ꯕꯔꯥꯗꯣ ꯍꯣꯡꯉꯦꯗꯅ ꯑꯗꯣ ꯑꯩꯈꯣꯏꯒꯤꯗꯤ ꯑꯣꯏꯖꯩꯌꯦꯕ ꯑꯗꯣ ꯑꯁꯤꯁꯦ ꯑꯩꯉꯣꯟꯗ ꯊꯣꯛꯑꯦ ꯍꯥꯏꯕꯗꯤ ꯅꯠꯇꯦ ꯑꯗꯣ ꯏꯃꯥꯟꯅꯕꯤꯁꯤꯡꯗ ꯇꯧꯕ ꯌꯥꯎꯈ꯭ꯔꯦꯕꯀꯣ ꯃꯣꯏꯅ ꯀꯥꯔꯒ ꯅꯣꯏꯗꯤ ꯐꯝꯕ ꯌꯥꯔꯣꯏ ꯍꯥꯏꯅ ꯑꯃꯛ ꯀꯧꯊꯕꯤꯔꯛꯄꯒꯨꯝꯕ ꯖꯥꯠꯇꯣ ꯅꯣꯏꯗꯤ ꯑꯅꯛꯄꯅꯤꯅ ꯑꯣꯇꯣ ꯆꯠꯂꯣꯒ ꯍꯥꯏꯔꯒ ꯑꯗꯨꯝ ꯑꯩꯒꯤ ꯃꯔꯨꯞꯁꯤꯡ ꯑꯗꯨꯝ ꯏꯀꯥꯏꯕ ꯐꯪꯕꯒꯨꯝꯕꯁꯨ ꯌꯥꯎꯋꯦꯕ ꯈꯔꯗ
ꯑꯦ ꯀꯩꯅ ꯏꯝꯐꯥꯜꯗꯩꯅ ꯅꯝꯕꯣꯜ ꯐꯥꯎꯁꯤ ꯑꯗꯨꯝ ꯂꯥꯞꯄꯤꯅꯤ ꯀꯩꯅꯣ
ꯑꯗꯣ ꯕꯁꯇꯗꯤ ꯀꯨꯟꯊ꯭ꯔꯥꯗꯪ ꯑꯣꯏꯕ ꯑꯗꯣ ꯑꯩꯈꯣꯏꯅ ꯀꯥꯔꯒꯅ ꯀꯨꯟꯗꯪ ꯑꯣꯏꯗꯣꯏꯕ ꯑꯩꯈꯣꯏꯒꯤꯅ ꯑꯗꯣ ꯌꯥꯝꯗꯦ ꯁꯤꯅꯤꯗ ꯃꯣꯏꯒꯤꯗꯤ ꯀꯁꯇꯃꯔ ꯃꯥꯡꯉꯦ ꯁꯤꯅꯤꯗ
ꯑꯩꯈꯣꯏ ꯀꯣꯂꯦꯖ ꯇꯝꯂꯤꯉꯩ ꯃꯇꯝꯗ ꯑꯩꯈꯣꯏ ꯏꯃꯥꯟ ꯍꯧꯁꯛ ꯅꯝꯕꯣꯜꯗꯒꯤ ꯑꯗꯒꯤ ꯕꯤꯁꯅꯨ ꯁ꯭ꯄꯣꯔꯗꯒꯤ ꯑꯗꯨꯝ ꯏꯝꯐꯥꯜ ꯀꯣꯂꯦꯖꯇ ꯇꯝꯃꯛꯄꯅꯦ ꯑꯗꯣ ꯁꯨꯝ ꯁꯤꯗꯩꯁꯨ ꯑꯗꯨꯝ ꯏꯝꯐꯥꯜꯗꯒꯤꯅ ꯇꯣꯡꯗꯣꯏꯁꯦ ꯑꯗꯨꯗ ꯑꯝ ꯇꯣꯡꯕꯅꯦ ꯑꯗꯨꯗꯣ ꯃꯣꯏ ꯇꯣꯡꯉꯀꯥꯟꯗꯗꯤ ꯀꯩꯝꯇ ꯍꯥꯏꯗꯕ ꯑꯗꯣ ꯈꯪꯗꯦ ꯀꯃꯥꯏꯅ ꯇꯧꯤꯅꯤ
ꯍꯟꯗꯛꯀꯥꯟꯁꯦ ꯑꯗꯨꯃꯥꯏꯅ ꯇꯧꯋꯦꯕꯀꯣ ꯅꯍꯥꯟꯁꯨ ꯑꯦꯛꯖꯥꯝ ꯊꯥꯒꯗꯕ ꯅꯨꯃꯤꯠꯅꯦ ꯏꯃꯥꯟꯅꯕꯤꯒ ꯕꯁ ꯀꯟꯗꯛꯇꯔ ꯀꯟꯅ ꯈꯠꯅ ꯂꯩꯔꯝꯃꯦ ꯕꯖꯥꯔ ꯃꯌꯥꯏꯗꯨꯗ ꯀꯥꯍꯟꯕ ꯌꯥꯔꯣꯏ ꯐꯝꯕ ꯌꯥꯔꯣꯏ ꯅꯣꯏ ꯐꯝꯒꯦ ꯍꯥꯏꯔꯁꯨ ꯃꯤ ꯁꯨꯔꯀꯥꯟꯗ ꯂꯦꯞꯀꯗꯕꯅꯤ ꯑꯗꯨꯃꯥꯏꯅ ꯍꯥꯏꯕꯒꯨꯝꯕ ꯃꯣꯏꯗ ꯌꯥꯝ ꯇꯧꯕꯤꯕ ꯃꯥꯜꯂꯦꯕ ꯈꯔ ꯉꯟꯅ ꯂꯥꯛꯄꯁꯤꯡꯁꯤꯗ
ꯑꯦ ꯀꯩꯅꯣꯍꯦ ꯑꯗꯨꯗꯤ ꯑꯩ ꯑꯩꯗꯕꯨꯗꯤ ꯊꯦꯡꯅꯕ ꯌꯥꯎꯈ꯭ꯔꯦꯕꯚꯥꯏ ꯐꯝꯕ ꯌꯥꯗꯦꯕꯨꯗ ꯍꯥꯏꯔꯛꯇꯕ ꯀꯣ ꯑꯗꯨꯗ ꯀꯩꯅꯣꯒꯤ ꯑꯥꯏ ꯀꯥꯔꯇꯤ ꯌꯥꯟꯕ ꯍꯥꯏꯇꯥꯔꯦ ꯑꯩꯁꯨ ꯑꯗꯨ ꯁꯤꯚꯜꯗ ꯂꯥꯛꯄ ꯑꯗꯨꯗ ꯌꯨꯅꯤꯐꯣꯔꯝ ꯅꯠꯇꯕꯤ ꯂꯥꯛꯄ ꯍꯥꯏꯇꯥꯔꯦ ꯑꯗꯨ ꯅꯪ ꯗ꯭ꯔꯦꯁ ꯁꯦꯠꯇꯗꯤ ꯌꯥꯗꯦ ꯈꯣꯠꯇꯦ ꯀꯥꯏ ꯏꯁꯇꯨꯗꯦꯟ ꯑꯣꯏꯔꯒꯗꯤ ꯌꯥꯕꯅꯦ ꯈꯣꯠꯄꯅꯦ ꯑꯥꯏ ꯀꯥꯔꯠꯁꯤ ꯌꯥꯔꯤꯁꯦ ꯑꯩ ꯁꯤꯅꯤ ꯇꯥꯏꯅꯦ ꯍꯥꯏꯔꯦ ꯑꯗꯨꯗꯒꯤ ꯀꯩꯅꯣꯁꯦ ꯍꯧꯖꯤꯛ ꯀꯟꯗꯛꯇꯔꯁꯤꯁꯨꯕ ꯑꯩꯉꯣꯟꯗ ꯏꯟꯗꯝꯃꯦ ꯑꯩꯉꯣꯟꯗ ꯃꯔꯛ ꯌꯦꯦꯜꯂꯛꯑꯦ ꯑꯁ ꯅꯪ ꯅꯪꯒꯤꯗꯣ ꯌꯥꯗꯦ ꯌꯥꯗꯦ ꯃꯤ ꯃꯌꯥꯝ ꯇꯧꯔꯤꯁꯤꯦ ꯅꯪꯒꯤ ꯑꯗꯨꯝ ꯀꯔꯤꯝ ꯁꯣꯏ ꯁꯣꯏ ꯈꯣꯠꯂꯦ ꯍꯥꯏ ꯑꯗꯒꯤ ꯃꯔꯩ ꯉꯥꯏꯍꯥꯛ ꯌꯦꯠꯅꯔꯦ ꯑ ꯕꯔꯥꯗ ꯅꯝꯗꯅ ꯇꯥꯔ ꯄꯤꯔꯝꯃꯦ
ꯈꯪꯗꯦꯗ ꯑꯩꯈꯣꯏꯁꯨ ꯍꯥꯏꯕꯗꯤ ꯀꯩ ꯍꯥꯏꯅꯤ ꯍꯞꯇꯥꯗ ꯑꯃꯔꯛ ꯑꯅꯤꯔꯛ ꯆꯠꯄ ꯑꯣꯏꯅꯅꯦ ꯍꯥꯏꯔꯗꯤ ꯑꯗꯨꯝ ꯃꯤꯌꯥꯝ ꯃꯤ ꯃꯌꯥꯝꯅ ꯄꯤꯅꯕ ꯆꯥꯡ ꯑꯗꯨꯝ ꯄꯤꯕ ꯌꯥꯏꯑꯕꯀꯣ ꯑꯗꯣ ꯃꯣꯏꯗꯤ ꯍꯥꯏꯕꯗꯤ ꯀꯣꯂꯦꯖꯇꯨꯗꯤ ꯄꯨꯔꯥ ꯐꯨꯜ ꯑꯦꯇꯦꯟꯗꯦꯟꯁ ꯌꯦꯡꯒꯅꯤ ꯍꯥꯏꯕ ꯑꯩꯈꯣꯏꯗꯤ ꯂꯥꯞꯄꯁꯨ ꯂꯥꯞꯅ ꯇꯝꯃꯨꯔꯕꯅꯤꯅ ꯆꯠꯂꯦ ꯑꯗꯨꯒ ꯅꯣꯡꯃꯗ ꯂꯨꯄꯥ ꯆꯥꯝꯃ ꯆꯥꯝꯃꯒꯤ ꯆꯥꯡꯗ ꯆꯠꯂꯕꯅꯤꯅ ꯋꯥꯔꯛꯑꯦꯗꯅꯀꯣ ꯍꯥꯏꯗꯤ ꯁꯦꯟ ꯊꯣꯛꯄꯃꯛꯁꯨ ꯅꯠꯇꯕꯅꯤꯅ
ꯃꯣꯏꯅꯦ ꯊꯥꯡꯃꯩꯕꯟꯗꯒꯤ ꯕꯖꯥꯔꯐꯥꯎ ꯑꯀꯟꯗ ꯅꯤꯐꯨ ꯑꯗꯒꯤ ꯕꯖꯥꯔꯗꯒꯤ ꯆꯦꯛꯄ ꯀ ꯑꯗꯨꯝ ꯆꯥꯡꯃꯣꯏ ꯆꯥꯡ ꯑꯗꯨꯝ ꯆꯪ
ꯎꯝ ꯕꯔ
ꯍꯥꯟꯅꯗꯤ ꯕꯔꯥꯁꯦ ꯂꯨꯄꯥ ꯇꯔꯥ ꯇꯔꯥ ꯈꯛꯇꯪ ꯂꯧꯔꯝꯃꯤꯅꯦ ꯀꯣꯔꯣꯅꯥ ꯃꯇꯝꯁꯤꯗꯩ ꯄꯥꯛ ꯍꯦꯟꯒꯠꯀ ꯍꯦꯛꯇ
ꯑꯗꯨꯅꯦ
ꯍꯥꯟꯅ ꯀꯩꯅꯣ ꯕꯖꯥꯔ ꯊꯥꯡꯃꯩꯕꯟꯗꯩ ꯕꯖꯥꯔꯒꯥꯎ ꯁꯕ ꯂꯨꯄꯥ ꯇꯔꯥꯒ ꯑꯣꯏꯔꯝꯒꯅꯤꯗ ꯍꯥꯟꯅ
ꯎꯝ ꯆꯨꯝꯃꯤꯇꯔꯥ ꯈꯛꯇꯪ ꯑꯣꯏꯗꯣꯏꯅꯤ
ꯑꯩ ꯍꯥꯟꯅ ꯀꯣꯔꯦꯡꯒꯩ ꯂꯩꯔꯝꯃꯦꯕ ꯑꯗꯨꯗ ꯑꯗꯨꯝ ꯑꯗꯨꯗꯥꯏꯅ ꯂꯧꯕꯅꯦꯕ ꯕꯔꯥ ꯀꯩꯁꯨ ꯌꯥꯝ ꯌꯥꯝꯗꯕꯅꯦꯕ ꯑꯗꯒꯤ ꯀꯩꯅꯣꯁꯨ ꯍꯥꯏꯗꯤ ꯕꯁꯀꯤꯁꯤꯁꯨ ꯍꯥꯏꯗꯤ ꯏꯝꯐꯥꯜ ꯇꯨ ꯃꯣꯏꯔꯥꯡ ꯅꯠꯇ꯭ꯔꯒ ꯏꯝꯐꯥꯜ ꯇꯨ ꯀꯛꯆꯤꯡꯁꯦ ꯐꯤꯐꯇꯤ ꯀꯤꯂꯣꯃꯤꯇꯔꯁꯦ ꯑꯗꯨꯝ ꯃꯕꯥꯜꯁꯦ ꯗꯤꯁꯇꯦꯟꯁꯁꯦ ꯃꯥꯟꯅꯕꯅꯦꯕ ꯍꯥꯟꯅ ꯑꯗꯨꯝ ꯂꯨꯄꯥ ꯌꯥꯡꯈꯩ ꯈꯛꯇꯅꯦ ꯂꯧꯔꯝꯃꯤꯗꯣ ꯂꯨꯄꯥ ꯆꯥꯝꯃꯅ ꯑꯞ ꯗꯥꯎꯟ ꯌꯥꯔꯝꯕꯅꯦ ꯍꯧꯖꯤꯛꯇꯤ ꯂꯨꯄꯥ ꯌꯥꯡꯈꯩ ꯌꯥꯡꯈꯩꯈꯛ ꯂꯧꯕ ꯑꯗꯣ ꯍꯧꯖꯤꯛꯇꯤ ꯑꯃꯨꯛ ꯆꯠꯄꯗ ꯂꯨꯄꯥ ꯆꯝꯃ ꯌ ꯂꯧꯔꯦ ꯍꯥꯏꯀꯥꯟꯗ ꯂꯨꯄꯥ ꯆꯅꯤ ꯆꯅꯤ ꯂꯧ
ꯑꯁ
ꯕꯔꯥꯁꯦ ꯒ꯭ꯌꯥꯟ ꯃꯦꯟ ꯇꯥꯗꯁꯤꯅ ꯃꯣꯏꯅ ꯇꯣꯏ ꯍꯦꯟꯒꯠꯈꯤ ꯀꯥꯝ ꯀꯔꯤꯝ ꯍꯥꯏꯗꯦ
ꯑꯗꯨ ꯌꯦꯡꯁꯤꯟꯕꯤꯅꯕꯁꯨ ꯂꯩꯇꯦ ꯍꯥꯏꯕ ꯃꯣꯏꯒꯤꯗꯣ ꯌꯦꯡꯁꯤꯟꯕꯤꯅꯕꯁꯨ ꯂꯩꯇꯦ ꯍꯥꯏꯕ ꯅꯣꯏꯒꯤꯗꯣ ꯋꯥꯡꯈꯠꯂꯤꯗꯣ ꯑꯗꯨꯒꯤꯗꯣ ꯍꯥꯏꯕꯅ